ꯇꯥꯕ꯭ꯔꯣ ꯑꯣ ꯍꯌꯦ ꯀꯩꯗꯧꯔꯤꯅꯣ
ꯈꯣꯏꯗꯤ ꯀꯩꯝ ꯇꯧꯗꯦꯗ ꯑꯗꯨꯝ ꯄꯥꯝꯕꯤ ꯃꯈꯥꯗ ꯑꯗꯨꯝ ꯐꯝ ꯂꯩꯔ ꯅꯨꯡꯁꯥ ꯌꯥꯝ ꯁꯥꯕꯅꯤꯅ
ꯑꯣ ꯑꯁ ꯌꯦꯟꯒꯤ ꯈꯣꯟ ꯈꯛꯇ ꯇꯥꯥꯏꯌꯦꯀꯣ ꯀꯣ ꯀꯣꯀꯣꯛ ꯀꯣ ꯑꯩꯗꯤ ꯆꯔꯠꯁ ꯍꯧꯖꯤꯛꯅ ꯂꯣꯏꯔꯒ ꯄꯣꯊꯥꯔꯦ ꯌꯧ ꯇꯣꯡꯕꯒꯤ ꯌꯥꯝ ꯋꯥꯏꯌꯦꯕ
ꯀꯩꯒꯤ ꯄꯣꯊꯥꯕꯤꯕ
ꯑꯩꯈꯣꯏ ꯅꯨꯄꯤꯁꯤꯡꯗꯤ ꯍꯤꯜ ꯇꯣꯡꯕꯅꯤꯅ ꯋꯥꯏ ꯍꯥꯏꯕꯅꯤꯗ ꯆꯔꯠꯁ ꯍꯜꯂꯥꯛꯄꯗ
ꯍꯤꯜꯁ ꯇꯣꯡꯗꯕꯤꯗ ꯐ꯭ꯂꯦꯠ ꯑꯣꯏꯅ ꯇꯣꯡꯒꯗꯕꯅꯤꯅꯦ ꯑꯗꯨꯗꯤ
ꯑꯦ ꯅꯦꯝꯕꯒꯤ ꯌꯥꯗꯦ ꯃꯤ ꯑꯇꯩꯁꯤꯡ ꯃꯣꯏꯗꯤ ꯇꯣꯡꯈ꯭ꯔꯦ ꯑꯩ ꯑꯩ ꯈꯛꯇ ꯐ꯭ꯂꯦꯠ ꯇꯣꯡꯔꯗꯤ ꯑꯩꯁ
ꯅꯪ ꯏꯁ ꯃꯣꯏꯅ ꯇꯣꯡꯔꯁꯨ ꯅꯪ ꯃꯣꯏꯅ ꯇꯣꯡꯉꯁꯨ ꯅꯪ ꯇꯣꯡꯗ꯭ꯔꯁꯨ ꯌꯥꯏꯗꯅ ꯑꯗꯨꯕꯨꯗꯤ ꯅꯪꯅ ꯇꯣꯡꯅꯤꯡꯕ ꯑꯣꯏꯔꯝꯅꯤ
ꯅꯠꯇꯦꯍꯦ ꯇꯣꯡꯗꯤ ꯇꯣꯡꯅꯤꯡꯉꯦ ꯅꯦꯝꯃꯤꯅ ꯑꯩꯗꯤ ꯋꯥꯡꯉꯗꯤꯀꯣ ꯇꯣꯡꯉꯔꯣꯏ ꯑꯩꯗꯣ
ꯌꯥꯝ ꯅꯦꯝꯕꯔꯅꯦ ꯅꯪꯕꯣ
ꯑꯩ ꯑꯩꯗꯤꯀꯣ ꯎꯝ ꯐꯥꯏꯚ ꯁꯨꯅꯤꯉꯥꯏ ꯋꯥꯟ ꯏꯟꯁꯔ ꯋꯥꯠꯂꯦ
ꯑ
ꯇꯥꯡ ꯋꯥꯠꯄꯅꯦꯕ
ꯌꯥꯝ ꯅꯦꯝꯕꯗꯤ ꯅꯠꯇꯦ ꯑꯗꯨꯗ ꯑꯗꯨꯕꯨꯗꯤ ꯐꯥꯏꯞ ꯁꯨꯅꯤ ꯍꯥꯏꯔꯗꯤ
ꯅꯣ ꯑꯣꯏꯔꯁꯨ ꯃꯤ ꯅꯨꯄꯤꯁꯤꯡ ꯂꯣꯏꯅꯃꯛ ꯇꯣꯡꯉꯦꯕ ꯆꯥꯔꯁꯇꯗꯤ꯫ ꯗꯨꯒꯤ ꯌꯦꯡꯕꯗ ꯐꯖꯔꯣꯏꯅ
ꯑꯩ ꯏꯃꯥꯟꯅꯕꯤ ꯎꯡ ꯑꯋꯥꯡꯕꯁꯤꯡꯅꯤꯀꯣ ꯃꯣꯏꯗꯤ ꯐ꯭ꯂꯦꯠ ꯇꯣꯡꯉꯒ ꯀꯝꯐꯣꯔꯇꯦꯕꯜ ꯑꯣꯏꯔꯒ ꯂꯩꯌꯦ꯫
ꯑꯗꯨꯅꯦ ꯗꯨꯅ ꯅꯨꯄꯤ ꯈꯣꯏ꯫ ꯐ꯭ꯂꯦꯠ ꯍꯣꯏ ꯋꯥ ꯋꯥꯡꯉꯁꯨ ꯅꯦꯝꯃꯁꯨ ꯀꯣ꯫
ꯎꯝ
ꯐ꯭ꯂꯦꯠ ꯇꯧꯕꯅꯗꯤ ꯐꯩꯌꯦꯕ꯫ ꯂꯝꯕꯤ ꯆꯠꯄꯅꯤꯅꯀꯣ꯫ ꯑꯗꯨ ꯐ꯭ꯂꯦꯠꯅꯗꯤ ꯐ ꯅꯨꯡꯉꯥꯏꯕꯗꯤ ꯅꯨꯡꯉꯥꯏ ꯅꯨꯡꯉꯥꯏꯗꯧ ꯃꯥꯜꯂꯦꯕ ꯅꯨꯄꯤꯁꯤꯡꯒꯤꯗꯤ꯫
ꯎꯝ ꯍꯣꯏꯅꯦ ꯅꯨꯡꯉꯥꯏꯗꯤ ꯅꯨꯡꯉꯥꯏꯌꯦ ꯑꯗꯨꯒꯤ ꯅꯨꯄꯤꯗꯤ ꯕ꯭ꯌꯨꯇꯤ ꯏꯁ ꯄꯦꯟ ꯍꯥꯏꯕꯅꯤꯅ
ꯆꯥꯅꯤꯡꯕꯒꯤ ꯋꯥꯕꯅꯤꯗꯥ ꯫ ꯐꯂꯦꯗꯣ ꯐꯦꯅꯦꯛꯗ ꯐꯖꯗꯦꯕ꯫
ꯏꯁꯀꯥꯔꯠꯒꯨꯝꯕꯗꯗꯤ ꯗ꯭ꯔꯦꯁꯀꯨꯝꯕꯗꯗꯤ ꯐꯖꯥꯏ ꯑꯗꯣ ꯑꯈꯣꯏ ꯐꯤꯅꯦꯛꯗꯗꯤ ꯐꯖꯗꯦ ꯐ꯭ꯂꯦꯠꯗꯣ ꯫
ꯑꯦ ꯅꯨꯄꯤ ꯅꯨꯄꯤ ꯃꯌꯥꯝ ꯃꯌꯥꯝ ꯇꯣꯡꯉ ꯂꯩꯗꯅ ꯐꯅꯦꯛ ꯁꯦꯠꯂꯒ ꯁꯦ
ꯑꯦ ꯌꯥꯝꯗꯦ ꯂꯣꯏꯅꯃꯛ ꯂꯣꯏꯅꯃꯛ ꯍꯦꯜ ꯇꯣꯡꯉꯦ꯫ ꯐꯂꯦꯠ ꯇꯣꯡꯕꯁꯤꯡꯗꯤ ꯑ ꯈꯣꯡꯒ꯭ꯔꯥꯎ꯫ ꯁꯦꯞꯄ ꯁꯤꯡꯅꯨꯅꯦ ꯅꯣꯏ ꯅꯨꯄꯥꯁꯤꯡꯗꯤ ꯅꯨꯡꯉꯥꯏꯌꯦꯀꯣ ꯈꯣꯡꯒꯨꯞ ꯑꯁ ꯇꯣꯡꯔꯒ꯫
ꯅꯨꯡꯉꯥꯏꯇꯦꯗ ꯈꯣꯏ ꯅꯨꯄꯥꯁꯨ꯫
ꯀꯔꯤꯒꯤ ꯫
ꯈꯨꯡꯒꯨꯞ ꯂꯩꯇꯗꯤ ꯀꯃꯥꯏ ꯇꯧꯅꯤ ꯈꯣꯏꯗꯤ꯫
ꯍꯦꯁ ꯈꯨꯡꯒꯨꯞ ꯌꯥꯝ ꯂꯥꯏꯅ ꯫
ꯈꯣꯏꯖꯨ ꯑꯁ ꯍꯧꯖꯤꯛꯀ ꯍꯧꯖꯤꯛꯀꯥꯟꯗꯤ ꯍꯧꯖꯤꯛꯀꯥꯟꯗꯤ ꯌꯥꯝ ꯁꯥꯕꯅꯤꯅꯀꯣ꯫ ꯅꯨꯄꯥꯁꯤꯁꯨ ꯈꯣꯡꯎꯞꯍꯦ ꯇꯧꯅꯗ꯭ꯔꯤꯗ ꯖꯤ ꯆꯄꯜ ꯂꯩꯗꯅ
ꯍꯣꯏ
ꯅꯨꯄꯥꯁꯤꯡꯒꯤ ꯆꯄꯜꯗꯣ ꯗꯨꯝ ꯇꯣꯡꯉ ꯗꯨꯝ ꯆꯠꯂꯤꯗ꯫
ꯎꯝ ꯑꯗꯨꯅ ꯅꯨꯡꯉꯥꯏꯔꯅꯤ ꯁꯥꯕ ꯀꯥꯟꯗꯗꯤꯀꯣ꯫
ꯎꯝ ꯑꯩꯈꯣꯏꯗꯤ ꯑꯍꯣꯏ ꯉꯁꯤ ꯑꯩꯗꯤ ꯉꯁꯤ ꯆꯥꯔꯖ ꯆꯠꯇꯔꯦ ꯫
ꯀꯔꯤꯒꯤꯔꯥ
ꯑꯁ ꯉꯝꯗ꯭ꯔꯦ ꯕꯣꯜ ꯌꯦꯡꯕꯒꯤ ꯫
ꯑꯦ ꯑꯣ ꯑꯗꯨꯒꯤ ꯑꯣꯏꯔꯦ꯫
ꯑꯩꯅ ꯇꯨꯝꯕꯗꯣ ꯎ ꯄꯨꯡ ꯃꯔꯤꯗꯤ ꯍꯦꯜꯂꯦ꯫
ꯑꯣ
ꯕꯣꯜ ꯕꯣꯜꯁꯨ ꯌꯦꯡꯕ ꯂꯣꯏꯗꯔ꯭ꯤ ꯂꯣꯏꯗ꯭ꯔꯤꯗ ꯋꯥꯠꯇꯤ ꯋꯥꯠꯂꯤ꯫ ꯂꯣꯏꯗꯕ ꯂꯣꯏꯗꯕ ꯑꯗꯨꯕꯨ ꯇꯨꯝꯅꯤꯡꯃꯟꯕꯒꯤ ꯑꯁ ꯌꯥꯗꯕ ꯗꯨꯝ ꯇꯨꯝꯊꯣꯛꯈ꯭ꯔꯦ꯫
ꯍꯣꯏ ꯍꯣꯏ ꯌꯨꯝꯗ ꯂꯥꯏ ꯑꯃꯅ ꯐꯥꯔꯦ ꯆꯔꯁꯁꯦ ꯆꯥꯠꯂꯒ ꯇꯨꯝꯕꯗꯣ ꯐꯇꯦꯅ
ꯏꯁꯄꯤꯀꯔ ꯋꯥ ꯉꯥꯡꯗꯦ ꯀꯥꯗ ꯇꯨꯝꯃ ꯂꯩꯔꯗꯤ ꯅꯨꯡꯉꯥꯏꯇꯦꯗꯅ
ꯃꯅꯦ ꯑꯍꯥ ꯃꯥꯅ ꯋꯥ ꯉꯥꯡꯕꯗꯣ ꯀꯟꯅ ꯉꯥꯡꯔꯗꯤꯀꯣ ꯋꯥꯔꯤꯁꯥ ꯀꯥꯟꯗ ꯅꯪꯗꯣ ꯑꯂꯨꯋꯥꯡꯒꯅꯤꯕ ꯏꯁꯇꯥꯔꯠ
ꯈꯪꯒꯅꯤ ꯍꯥꯏꯌꯣ ꯎꯝ ꯑꯩ ꯈꯪꯒꯅꯤ ꯍꯥꯏꯌꯣ ꯅꯪ ꯍꯥꯏꯗꯣ ꯈꯪꯒꯅꯤ ꯈꯪꯒꯅꯤ
ꯊꯥꯡ
ꯈꯪ ꯈꯪ
ꯈꯪ ꯑꯣ ꯑꯣ ꯎꯝ ꯈꯪ ꯎꯝ ꯈꯪ ꯈꯪ ꯈꯪ꯭ꯔꯒ ꯊꯨꯅꯗ ꯃꯈꯣꯟ ꯊꯣꯛꯔꯗꯤ
ꯍꯣꯏ ꯂꯣꯗꯅ ꯀꯂꯣꯡ ꯀꯂꯣꯡꯅ ꯍꯥꯏꯕꯗꯣ ꯃꯩꯇꯩꯂꯣꯟꯅ ꯃꯩꯇꯩꯂꯣꯟꯅ ꯑꯩꯈꯣꯏꯁꯨ ꯈꯥꯡꯕ ꯑꯗꯨꯝ ꯍꯥꯏꯗꯅ ꯃꯣꯏ ꯎꯝ ꯃꯣꯏꯅ ꯇꯦꯅꯃꯨꯛ ꯈꯪꯒꯅꯤ ꯍꯥꯏ
ꯑꯥ ꯑꯣ ꯎꯝ ꯎꯝ ꯎꯝ
ꯋꯥ ꯑꯅꯥꯎꯕ ꯑꯩ ꯂꯔꯟ ꯇꯧꯈ꯭ꯔꯦ ꯎꯝ ꯎꯝ
ꯈꯪꯒꯅꯤ ꯑꯁꯤꯅꯤ ꯁꯤ ꯑꯩꯈꯣꯏꯅ ꯑꯩꯈꯣꯏꯅ ꯀꯂꯣꯡ ꯂꯣꯟꯕꯗꯁꯤ ꯈꯪꯉꯅꯤ ꯑꯁꯤ ꯁꯤꯗꯤ
ꯎꯝ ꯑꯁ ꯎꯝ ꯑꯦ ꯑꯩꯈꯣꯏꯗꯤ ꯀꯣꯌꯔ ꯑꯣꯏꯕꯅꯤꯅ ꯃꯃꯥꯡꯗ ꯐꯪꯕꯒꯤꯀꯣ ꯍꯥꯏ ꯑꯥ ꯅꯪ ꯀꯩ ꯈꯪꯉꯝꯗꯣ ꯈꯥꯡꯉꯤꯀꯣ ꯈꯥꯡꯉꯝꯒꯤ ꯈꯥꯡꯉꯝ
ꯑꯣ ꯎꯝ
ꯎꯝ ꯑꯗꯨ ꯅꯨꯄꯥꯒꯤ ꯅꯨꯄꯤꯗꯣ ꯍꯟꯅꯨꯕꯤꯁꯨ ꯑꯣꯏ ꯅꯀꯣ ꯃꯥ ꯃꯥ ꯅꯨꯄꯤꯗꯣ ꯇꯨꯝꯔꯒ ꯂꯩꯔꯤꯅꯤ ꯆꯔꯁꯇ
ꯅꯨꯡꯊꯤꯜꯗꯗꯤ ꯑꯁ ꯑꯩꯁꯨ ꯅꯨꯡꯊꯤꯟꯗꯤ ꯑꯧꯁꯨ ꯆꯔꯁ ꯎꯝ ꯍꯥꯏꯔꯣ ꯍꯥꯏꯔꯣ
ꯄꯁ ꯄꯥꯁꯇꯔꯅ ꯑꯣ ꯀꯅ ꯑꯗꯨꯝ ꯗꯃꯒ ꯂꯥꯏꯅꯤ ꯃꯥꯅ ꯄꯁꯇꯔꯅ ꯋꯥ ꯉꯥꯡꯕꯗꯣ ꯈꯔ ꯀꯥꯟꯗꯗꯤ ꯃꯤꯠꯗꯣ ꯄꯥꯡꯊꯣꯛꯄ ꯌꯥꯝ ꯅꯣꯛꯅꯤꯡꯕꯅꯦ ꯃꯥꯗꯣ
ꯀꯩ ꯍꯥꯏꯅꯤꯡꯕ꯭ꯔꯣ
ꯀꯥꯎꯔꯦ ꯑꯩꯅ ꯑꯩꯅ ꯍꯥꯏꯒꯦ ꯇꯧꯕꯗꯣ ꯀꯥꯎꯔꯦ ꯑꯃꯨꯛ
ꯑꯩꯌꯥ
ꯑꯁ ꯑꯩ ꯑꯣ ꯅꯤꯡ ꯅꯤꯡꯁꯤꯡꯉꯦ ꯅꯤꯡꯁꯤꯡꯉꯦ ꯑꯥ ꯑꯩꯗꯤ ꯅꯨꯡꯊꯤꯟꯗ ꯅꯨꯡꯊꯤꯅꯗꯗꯤꯀꯣ
ꯎꯝ
ꯆꯥꯔꯁꯤ ꯆꯥꯠꯇꯔꯦ ꯑꯩꯈꯣꯏꯗꯤ ꯅꯨꯡꯊꯤꯗꯗꯤ ꯇꯨꯝꯅꯤꯡꯉꯦꯕ ꯆꯥꯛ ꯆꯇꯧꯒ ꯇꯨꯝ ꯆꯠꯄꯗꯣ ꯇꯜꯂꯦꯕ ꯇꯨꯝꯅꯤꯡꯕꯒꯤ ꯑꯗꯨꯝ ꯑꯌꯨꯛꯇꯗꯤ ꯍꯣꯏ ꯑꯗꯨꯝ ꯍꯧꯒꯠ ꯍꯧꯒꯠꯂ ꯆꯠꯄꯅꯤꯅꯀꯣ ꯍꯣꯏ ꯇꯨꯝꯅꯤꯡꯉꯁꯨ ꯌꯥꯝ ꯈꯥꯝꯃ ꯅꯨꯡꯉꯥꯏꯗꯅ
ꯎꯝ ꯍꯣꯏꯅꯦ
ꯑꯗꯨꯒ
ꯑꯗꯨꯒ ꯈꯣꯏꯁꯨ ꯁꯨꯃꯥꯏꯟ ꯇꯧꯋꯦ ꯅꯨꯡꯊꯤꯟꯗꯗꯤ ꯀꯣ
ꯎꯝ
ꯃꯤꯁꯨ ꯌꯥꯝꯗꯕꯅꯦ ꯅꯨꯡꯊꯤꯜ ꯑꯣꯏꯔꯗꯤ ꯃꯤ ꯎꯪ ꯑꯩꯈꯣꯏ ꯏꯃꯥ ꯏꯕ ꯑ ꯄꯄꯥꯁꯤꯡꯒꯤ ꯈꯛꯇꯅꯦ ꯑꯗꯨꯝ ꯈꯟꯅꯤ ꯆꯔꯖ ꯀꯥꯕꯗꯣ
ꯎꯝ
ꯑ ꯑꯈꯣꯏ ꯌꯨꯠꯁꯤꯡꯗꯤ ꯃꯤ ꯈꯔꯗꯤ ꯂꯥꯛ ꯂꯥꯛꯄꯅꯦ ꯗꯨ ꯑꯣꯏꯔꯁꯨ
ꯌꯨꯠꯇꯤ ꯌꯥꯝ ꯌꯥꯝ ꯌꯥꯝꯗꯦꯕ ꯅꯨꯡꯊꯤꯟꯗꯗꯤ
ꯎꯝ
ꯑꯌꯥꯝꯕꯗꯤ ꯑꯍꯟꯁꯤꯡ ꯈꯠꯇꯅꯦꯕ ꯅꯨꯡꯊꯤꯟꯗꯗꯤ
ꯑꯍꯟꯁꯤꯡꯒꯤ ꯆꯔꯆ ꯑꯣꯏꯔꯦꯅ ꯗꯨꯝ ꯈꯥꯟꯕ ꯃꯥꯜꯂꯦ ꯑꯩꯈꯣꯏꯒꯤꯁꯦ ꯍꯦꯕꯤꯠꯇꯣ ꯇꯥꯎꯈꯤꯕ ꯑ ꯅꯤꯡꯊꯦꯝꯒꯤ ꯆꯥꯔꯖꯁꯦ
ꯑꯩꯠ ꯑꯗꯨꯅꯦꯅ ꯇꯥꯟꯕꯤꯁꯦ ꯅꯨꯡꯊꯤꯟꯅ ꯆꯠꯄꯗꯣ
ꯎꯝ ꯃꯤ ꯂꯣꯏꯅꯃꯛꯁꯦ ꯁꯨꯃꯥꯏꯅ ꯈꯟꯈ꯭ꯔꯦ
ꯍꯣꯏ ꯅꯨꯡꯊꯤꯟꯗ ꯍꯥꯏꯕꯕꯨ ꯑꯣ ꯁꯦ ꯏꯁꯄꯤꯀꯔꯒꯨꯝꯕꯀꯣ ꯕꯣꯔꯤ ꯐꯖꯕ ꯏꯁꯄꯤꯀꯔ ꯑꯃ ꯂꯩꯔꯗꯤ ꯆꯠꯄ ꯆꯠꯄ ꯅꯨꯡꯉꯥꯏꯀꯣ ꯑꯁ ꯋꯥ ꯇꯞ ꯇꯞ ꯇꯞꯅ ꯉꯥꯡꯕꯒꯨꯝꯕꯗꯤ ꯇꯜꯂꯦꯕ ꯑꯗꯨ ꯑꯗꯨ ꯍꯦꯟꯅ ꯇꯨꯝꯅꯤꯡꯉꯦꯕ
ꯎꯝ ꯅꯣꯏꯁꯨ ꯅꯨꯡꯊꯤꯟꯗ ꯗꯤꯀꯦꯠ ꯕꯣꯔꯗ ꯁꯦꯡꯅ ꯋꯥꯔꯤꯗꯣ ꯁꯥꯕ꯭ꯔꯥ ꯃꯦꯁꯦꯁ ꯄꯤꯕꯔ ꯍꯥꯏꯕ
ꯎꯝ
ꯑꯣ ꯗꯨꯒꯤ ꯑꯣꯏꯔꯦ ꯍꯣꯏ ꯄꯁꯇꯥꯔꯅ ꯄꯤꯗꯔꯗꯤ ꯄꯤꯔꯗꯤ ꯈꯔ ꯅꯨꯡꯉꯥꯏꯅ
ꯏꯁ ꯈꯣꯏꯔꯝꯗꯗꯤ ꯆꯞ ꯃꯅꯩꯌꯦꯗ ꯄꯥꯁꯇꯔꯁꯨ ꯇꯞꯄꯦ ꯄꯁꯇ꯭ꯔ ꯇꯥꯞꯄꯅꯤꯅꯀꯣ ꯑꯁ ꯑꯌꯨꯛꯇꯁꯨ ꯌꯥꯝ ꯇꯨꯝꯅꯤꯡꯉꯦ ꯄꯁꯇ꯭ꯔ ꯄꯁꯇ꯭ꯔꯗꯨꯅ
ꯎꯝ ꯑꯪꯈꯣꯏ ꯑ ꯁꯦꯟꯇꯔ ꯆꯥꯔꯖꯇꯗꯤ ꯁꯨꯃꯥꯏꯅ ꯇꯧꯗꯦ ꯏꯂꯚꯦꯟꯗ ꯀꯥꯔꯒ ꯑ ꯃꯣꯔꯅꯤꯡꯗꯗꯤ ꯂꯥꯏꯌꯦ ꯂꯥꯏ ꯑ ꯂꯥꯏꯌꯦ ꯍꯥꯏꯌꯦ ꯗꯤꯚꯣꯁꯟ ꯀꯣ
ꯎꯝ
ꯑꯩ ꯁꯥꯔꯦ ꯅꯨꯡꯁꯥ ꯀꯟꯕ꯭ꯔꯣ
ꯑꯁ ꯅꯨꯡꯁꯥꯗꯤ ꯍꯥꯏꯔꯅꯨ ꯌꯥꯝ ꯀꯜꯂꯦ
ꯍꯣꯏ ꯅꯣꯏꯗꯤ ꯊꯝꯗꯦ ꯎꯝ ꯑꯁ ꯑꯩ ꯉꯝꯗꯦ ꯃꯣꯏꯅ ꯁꯝꯗ ꯅꯨꯡꯁꯥ ꯀꯥꯟꯗꯅ
ꯑꯣꯖꯦꯛ ꯏꯃꯥꯟꯅꯕ ꯑꯃꯒ ꯏꯕꯅꯤ ꯁꯤ ꯄꯥꯝꯕꯤ ꯃꯈꯥꯗ ꯐꯝ ꯂꯩꯕꯅꯤꯅ ꯀꯥꯏ ꯌꯨꯝꯗꯁꯨ ꯂꯩꯇꯦ ꯍꯨꯖꯤꯛ
ꯀꯩ ꯀꯩ ꯀꯔꯤ ꯆꯥꯕ꯭ꯔꯥ ꯅꯪꯗꯤ
ꯀꯩꯝ ꯆꯥꯗꯦꯗ
ꯑ ꯈꯪꯉꯦ
ꯀꯩꯗꯧꯕꯒꯤ ꯀꯩ ꯀꯩꯗꯧꯔꯒꯦ
ꯎꯝ ꯀꯩꯅꯣꯝ ꯆꯥ ꯃ ꯀꯣꯟ ꯇꯥꯕꯀꯣ ꯑꯩ ꯈꯪꯉꯤ
ꯐꯤꯁ ꯀꯩ ꯈꯪꯕ ꯅꯪ
ꯀꯔꯤ ꯈꯪꯉꯤꯅ ꯑꯩ ꯈꯪꯉꯦ ꯍꯥꯏꯕꯗꯣ ꯅꯪꯁꯨ ꯈꯪꯔꯅꯤ ꯑꯗꯨꯗꯤ
ꯑꯗꯨꯒꯨꯝꯕ ꯆꯥꯗꯤꯌꯦ ꯈꯣꯏꯗꯤ
ꯑꯗꯨꯗꯤ ꯀꯔꯤ ꯑꯣꯏꯕ꯭ꯔꯥ
ꯏꯁꯤꯡ ꯊꯥꯛꯑꯒ ꯂꯩꯕꯅ ꯍꯧꯖꯤꯛ
ꯏꯁꯤꯡ
ꯎꯝ
ꯏꯁꯤꯡ ꯊꯥꯛꯄ ꯃꯈꯣꯟꯖꯤꯗꯤꯍꯦ ꯆꯞ ꯆꯞ
ꯏꯪ ꯏꯪ ꯂꯥꯕꯩ ꯏꯁꯤꯡ ꯊꯥꯛ ꯏꯪ ꯏꯪ ꯂꯥꯎꯕ ꯏ ꯏꯁꯤꯡ ꯊꯛꯏꯕꯖꯤ
ꯐꯖꯥꯗꯦ ꯍꯦ ꯆꯞ ꯆꯞ ꯆꯞ ꯇꯔꯒ ꯆꯁꯤꯡ ꯊꯛꯑꯦ ꯍꯥꯏ
ꯆꯥꯗꯦꯗ ꯑꯈꯣꯏ ꯑꯗꯨꯒꯕꯗꯣꯏ ꯁꯔꯃꯤꯗ
ꯐꯒꯤ ꯇꯧꯕꯅꯤꯗ ꯃꯪꯒꯜ ꯆꯥꯕ
ꯑꯁ ꯍꯧꯖꯤꯛ ꯀꯩ ꯀꯩꯝꯇ ꯆꯥꯅꯤꯡꯕ ꯐꯥꯎꯗꯦꯗ ꯅꯨꯡꯁꯥ ꯌꯥꯝ ꯁꯥꯕꯅꯤꯅꯀꯣ
ꯅꯨꯡꯉꯥꯏꯅꯤ ꯅꯨꯡ ꯅꯨꯡꯁꯤꯠꯀꯤ ꯃꯈꯥꯗ ꯄꯣꯅꯤꯔ ꯐꯥꯔꯝ ꯂꯥꯛꯌꯦꯗꯅ ꯎꯝ ꯄꯅꯤꯔ ꯐꯥꯔꯝ ꯂꯩꯏꯅ
ꯄꯝ ꯄꯝꯕꯤ ꯃꯈꯥꯗ ꯍꯥꯏꯌꯣ
ꯄꯟꯕꯤ
ꯎꯝ ꯄꯥꯝꯕꯤ ꯍꯥꯏꯔꯗꯤ ꯁꯤ ꯇ꯭ꯔꯤ ꯇ꯭ꯔꯤꯗꯣ
ꯎꯝ ꯅꯠꯇꯦꯍꯦ ꯅꯨꯡꯁꯤꯠ ꯌꯥꯎꯔꯀꯥꯟꯗ
ꯑꯩ ꯍꯥꯏꯒꯦ ꯑꯩ ꯍꯥꯏꯒꯦ ꯅꯪꯅ ꯍꯥꯏ ꯈꯛ ꯈꯪꯉꯦ ꯅꯨꯡꯁꯤꯠ ꯑꯦꯁꯦ ꯄꯥꯝꯕꯤ ꯃꯈꯥꯗ ꯅꯨꯡꯁꯤꯠ ꯁꯤꯠꯂꯒ ꯂꯩ ꯑꯗꯨꯝ ꯂꯩꯕ ꯐꯝ ꯐꯝꯃꯅꯨ ꯅꯨꯡꯉꯥꯏ ꯂꯩꯔꯝꯒꯦ ꯂꯩꯒꯦ ꯇꯧꯋꯦ ꯍꯥꯏꯅ
ꯑꯅꯤ ꯍꯥꯞꯄꯁꯨ ꯌꯥꯏꯅ ꯅꯨꯉꯥꯏꯅ
ꯅꯪꯁꯤ ꯅꯨꯡꯁꯥ‌ ꯃꯔꯛ ꯐꯝꯃ ꯅꯨꯡꯁꯤꯠ ꯅꯨꯡꯁꯤꯠꯂ ꯂꯩꯔ ꯅꯪ ꯐꯝꯕ ꯅꯨꯡꯉꯥꯏꯒꯗ꯭ꯔꯅꯦ
ꯅꯨꯡꯁꯥ ꯃꯈꯥꯗ ꯍꯥꯏꯕ ꯅꯠꯇꯦꯅ ꯅꯨꯡꯁꯥ ꯊꯣꯛꯇ꯭ꯔꯤꯉꯥꯏꯗ ꯅꯨꯡꯊꯤꯟ ꯑ ꯌꯥꯎꯗ꯭ꯔꯤꯉꯥꯏꯗ ꯅꯨꯡꯉꯥꯏꯕ ꯋꯦꯗꯔ ꯂꯩꯅ ꯑꯗꯨꯗꯣ ꯑꯩ ꯍꯥꯏꯕꯅꯤꯗ ꯄꯨꯅꯤ ꯐꯥꯔꯝꯗ ꯑꯩꯈꯣꯏꯗꯤ ꯆꯠꯄꯅꯦ ꯄꯨꯅꯤ ꯐꯥꯝꯗ ꯁꯤꯡꯖꯨꯒꯨꯝ__